ꯅ
ꯑꯣ ꯇꯥꯏ ꯇꯥꯏ
ꯍꯜꯂꯣ
ꯍꯜꯂꯣ ꯇꯥꯗ꯭ꯔꯣ
ꯇꯥꯔꯦ ꯇꯥꯔꯦꯅ ꯐꯣ ꯌꯥꯝꯄꯔ
ꯎꯝ ꯁꯤ ꯁꯥꯎꯟ ꯁꯥꯎ ꯌꯥꯝ ꯄꯤ ꯇꯧꯔꯤꯁꯦ ꯁꯨꯝ ꯍꯤꯞ ꯄꯝꯃꯅꯦ ꯀꯩꯝ ꯇꯧꯗꯦ
ꯑꯣ
ꯀ ꯉꯁꯥꯏ ꯀꯩꯅꯣ ꯇꯧꯕꯗꯨꯗꯩ ꯑꯗꯨꯗꯩ ꯇꯨꯝꯃꯤꯔꯕ ꯅꯪ ꯇꯨꯝꯃꯤꯁꯦ
ꯍꯣꯏ ꯍꯣꯏ ꯑꯩꯩꯅ ꯇꯨꯝꯈꯤꯕꯁꯤꯗ ꯑꯗꯨꯝ ꯇꯨꯝ ꯂꯩꯔꯝꯃ ꯑꯩ ꯑꯗꯨꯝ ꯃꯤꯠ ꯅꯥꯔꯛꯑꯕ
ꯎꯝ ꯑꯩ ꯇꯨꯝ ꯇꯨꯝꯒꯦꯅ ꯈꯜꯂꯝꯕꯅꯦ ꯑꯗꯨꯗꯤ ꯐꯣꯟ ꯆꯥꯔꯖ ꯇꯧꯁꯤꯜꯂꯒ ꯇꯨꯝꯒꯦ ꯇꯧꯔꯝꯕꯗꯒꯤꯩ ꯅꯪ ꯐꯣꯟ ꯇꯧꯔꯛꯄꯗꯩ ꯇꯝ ꯗ꯭ꯔꯤꯅꯦꯃ
ꯑꯁ ꯃꯣꯏ ꯒ꯭ꯔꯨꯞꯁꯤꯗ ꯁꯣꯏꯔꯤꯉꯩꯗꯤ ꯀꯩꯗꯧꯔꯤꯒꯦ ꯍꯥꯏꯔ ꯊꯥꯖꯟꯗꯣꯔꯝꯃꯦ
ꯀꯅꯥ ꯍꯣꯏ ꯀ꯭ꯔꯨꯞꯇ
ꯍꯣꯏ ꯍꯧꯖꯤꯛꯀꯤ ꯁꯤꯒꯤ ꯒ꯭ꯔꯨꯞꯇꯣ
ꯑꯥ
ꯑꯗꯨꯗ
ꯑꯣ ꯎꯝ ꯀꯩꯗꯧꯔꯤꯒꯦ
ꯐꯣꯟꯁꯦ ꯐꯣꯟꯁꯦ ꯁꯨꯝ ꯂꯥꯎꯠ ꯊꯥꯕ ꯌꯥꯔꯒꯗꯤ ꯑꯃꯨꯛ ꯐꯒꯗꯕ ꯁꯤ
ꯍꯣꯏ
ꯈꯣꯡꯅ ꯁꯨꯝ ꯊꯝꯃ ꯁꯥꯟꯅꯕ꯭ꯔꯥ ꯑꯗꯨꯝ ꯍꯩꯅꯗꯦꯕ ꯑꯗꯨꯝ ꯁꯥꯟꯅꯗꯕꯩ ꯋꯥꯔꯤ ꯁꯥꯟꯅ ꯁꯥꯟꯅꯅ ꯐꯣꯟ ꯈꯔ ꯃꯦꯠ ꯚꯤꯗꯤꯑꯣ ꯈꯔ ꯌꯦꯡ ꯇꯧꯔꯒ ꯑꯗꯨꯝ ꯂꯩꯕꯅꯤꯅ ꯍꯩꯅꯗ꯭ꯔꯦ ꯑꯤꯁꯥꯗ
ꯑꯩꯈꯣꯏ ꯅꯍꯥꯟ ꯑꯦꯛꯖꯥꯝ ꯊꯥꯔꯨꯕꯗꯣ
ꯑꯥ
ꯑꯗꯣ ꯑꯩ ꯀꯌꯥꯝ ꯍꯩꯅꯗꯦ ꯈꯪꯕ꯭ꯔꯥ ꯄꯨꯡ ꯑꯍꯨꯝ ꯐꯣꯟ ꯄꯥꯏꯗꯕ
ꯀꯩꯒꯤ
ꯄꯨꯡ ꯑꯍꯨꯝ ꯐꯣꯟ ꯄꯥꯏꯗꯕꯗꯣ ꯋꯥꯕꯒꯨꯝ ꯀꯩꯒꯨꯝ ꯇꯧꯁꯤꯜꯂꯛꯑꯕ
ꯑꯣꯖꯥꯗ ꯍꯥꯏꯒꯗꯕꯅꯤ ꯁꯥꯔ ꯑꯩ ꯀꯔꯤꯝꯇ ꯁꯤꯜꯂꯣꯏ ꯁ꯭ꯋꯤꯁ ꯑꯣꯐꯁꯨ ꯊꯝꯒꯦ ꯐꯣꯟꯁꯦ ꯁꯨꯝ ꯈꯔ ꯈꯔ ꯁꯨꯝ ꯄꯥꯏꯀꯦꯅ
ꯍꯣꯏ ꯑꯗꯨꯅꯦ
ꯄꯨꯔꯥ ꯀꯗꯧ ꯅꯥꯔꯕꯅꯦ ꯐꯣꯟ ꯊꯥꯗꯣꯛꯄ ꯌꯥꯗꯕꯩ
ꯎꯝ ꯅꯥꯔꯕꯅꯦ
ꯈꯔ ꯈꯔꯗꯤ ꯀꯩꯅꯣ ꯇꯧꯕꯅꯗꯤ ꯐꯔꯕꯅꯤ ꯏꯁꯀ꯭ꯔꯤꯟ ꯇꯥꯏꯝꯁꯤ ꯈꯔ ꯈꯔ ꯊꯥꯗꯣꯛꯄꯅꯗꯤ ꯐꯔꯕꯅꯤ ꯅꯠꯇ꯭ꯔꯗꯤ ꯑꯗꯨꯝ ꯆꯨꯔꯒ ꯍꯥꯏꯗꯤ ꯑꯗꯨꯝ ꯇꯨꯝ ꯌꯥꯗꯕꯩ ꯈꯣꯠꯇꯕꯩ ꯑꯗꯨꯝ ꯐꯣꯟ ꯄꯥꯏꯗ꯭ꯔꯦꯗꯤ ꯑꯗꯨꯝ ꯇꯧꯋꯤꯗꯅ
ꯑꯥ
ꯂꯩꯐꯝ ꯆꯥꯐꯝ ꯈꯪꯗꯃꯦ ꯃꯌꯥꯝ
ꯑꯗꯩ ꯃꯤꯠꯁꯤꯁꯨ ꯁꯨꯝ ꯁꯣꯛꯆꯜꯂꯛꯑꯦ
ꯑꯩ ꯃꯤꯠꯄꯨꯗꯤ ꯁꯣꯛꯇꯤ ꯁꯣꯛꯇ꯭ꯔꯤ ꯃꯥꯜꯂꯦ ꯃꯃꯥꯡ ꯍꯥꯟꯅ ꯇꯦꯟ ꯑꯗꯨꯋꯥꯏꯒꯤꯗꯨꯗ ꯈꯔ ꯁꯣꯛꯑꯝꯃꯦ ꯑꯗꯨꯗꯤ
ꯑꯥ
ꯅꯍꯥꯟ ꯃꯃꯥꯡꯗ ꯑꯃ ꯀꯩꯅꯣ ꯇꯧꯕꯒꯤ ꯃꯤꯠꯀꯤ ꯌꯦꯡꯕꯩ ꯂꯥꯛꯄꯩꯗ ꯑꯗꯨ ꯑꯗꯨꯒꯤꯗꯨꯗ ꯌꯦꯡꯀꯥꯟꯗꯨꯗ ꯁꯣꯛꯑꯝꯗ꯭ꯔꯦꯕ ꯑꯃꯨꯛ
ꯎꯝ
ꯑꯗꯣ ꯃꯣꯏ꯫ ꯌꯦꯡꯉꯤꯗꯣ ꯈꯔ꯫ ꯈꯪꯗꯦ ꯐꯖꯅ ꯌꯦꯡꯗꯕꯩ ꯑꯣꯏꯖꯥꯠꯂ ꯀꯩꯅꯣ ꯒ꯭ꯌꯥꯟꯗꯤ ꯇꯥꯗ꯭ꯔꯦ ꯃꯤꯠꯇꯨ ꯁꯣꯛꯄꯗꯤ ꯑꯃꯕꯨꯛ ꯁꯣꯛꯑꯝꯗ꯭ꯔꯦ ꯐꯔꯝꯃꯦ꯫ ꯕꯤꯄꯤꯒꯗꯣ ꯍꯥꯏ ꯑꯣꯏ ꯂꯩꯔꯝꯃꯦ ꯍꯥꯏꯕ꯫ ꯗꯨꯀꯥꯟꯗꯗꯤ ꯅꯣꯔꯃꯦꯜ ꯑꯗꯨꯝ ꯂꯩꯕꯅꯦꯕ꯫
ꯎꯝ꯫ ꯅꯨꯡꯗꯥꯡ ꯅꯨꯡꯗꯥꯡ ꯋꯥꯏꯔꯝꯒ ꯁꯨꯝ ꯊꯣꯛꯇ꯭ꯔꯣ꯫
ꯅꯨꯡꯗꯥꯡ ꯋꯥꯏꯔꯝ꯫
ꯎꯝ꯫
ꯅꯨꯡꯗꯥꯡ ꯋꯥꯏꯔꯝ ꯊꯣꯛꯄ ꯌꯥꯎꯏ ꯊꯣꯛꯇꯕ ꯌꯥꯎꯏ꯫ ꯑꯁꯣꯝ ꯒ꯭ꯔꯦꯁ ꯂꯝ ꯀꯩꯅꯣ ꯂꯣꯝꯒꯤ ꯑꯁꯣꯝ ꯂꯣꯝ ꯁꯣꯝ ꯆꯠꯈꯤꯕꯒꯤ ꯂꯧꯕꯨꯛ ꯂꯣꯝꯒꯤꯗꯣ
ꯎꯝ
ꯑꯗꯣꯝꯂꯣꯝꯒꯤ ꯂꯝꯕꯤꯗꯨꯗ ꯑꯃꯨꯛ ꯑꯃꯨꯛ ꯁꯨꯝ ꯊꯣꯛꯄ ꯌꯥꯎꯑꯦ ꯏꯃꯥꯟꯅꯕ ꯑꯩꯈꯣꯏ ꯑꯃ ꯑꯅꯤ ꯇꯧꯔꯒ ꯑꯗꯩ ꯇꯜꯂꯒꯅ ꯊꯣꯛꯇ꯭ꯔꯦ
ꯑꯁ ꯑꯁꯨ ꯌꯨꯝꯗꯗꯤ ꯂꯥꯛꯄꯁꯤ ꯑꯗꯨꯝ ꯆꯠꯀꯦ ꯈꯜꯂꯒꯅꯦ ꯆꯠꯃꯤꯟꯅꯅꯕ ꯏꯃꯥꯟꯅꯕꯤ ꯁꯨꯝ ꯂꯩꯇꯕꯗꯣ ꯑꯗꯩꯩ ꯑꯗꯨꯝ ꯇꯣꯛꯑꯅꯦ ꯆꯠ ꯐꯨꯌꯥꯜ ꯆꯥꯅꯤꯡꯕꯅꯦ ꯑꯗꯨꯝ ꯆꯥꯕ ꯐꯪꯗ ꯂꯩꯔꯦ
ꯅꯍꯥꯟ ꯆꯥꯔꯨꯏꯌꯦ ꯑꯗꯥꯏ ꯆꯠꯂꯒ ꯀꯩꯅꯣꯒꯤ ꯊꯣꯡ ꯍꯥꯏꯗꯤ ꯀꯩꯅꯣ ꯗꯥꯝ ꯑꯃ ꯈꯔ ꯆꯠꯂꯒ ꯗꯥꯝ ꯑꯅꯤ ꯑꯍꯨꯝ ꯑꯗꯨꯋꯥꯏꯒꯤꯗꯨꯗ ꯑꯣꯏꯔꯝꯒꯅꯤ ꯑꯗꯨꯋꯥꯏꯗꯨꯗ ꯆꯪꯉꯥꯒ ꯆꯔꯨꯕ ꯑꯩꯈꯣꯢ ꯑꯍꯨꯝ
ꯎꯝ
ꯆꯥꯗ ꯀꯨꯏꯔꯦ ꯑꯗꯨꯃꯥꯏꯅ꯫ ꯌꯥꯝꯗꯤ ꯆꯥ ꯉꯝꯗꯦ ꯑꯍꯨꯝ ꯑꯍꯨꯝꯈꯛꯂ ꯑꯗꯨꯝ ꯂꯦꯝꯃꯦ꯫
ꯂꯩꯔꯒ ꯁꯨꯝ ꯌꯨꯝꯗ ꯄꯨꯔꯛꯑꯒ ꯆꯥꯕꯗꯩꯗꯤ꯫ ꯑꯗꯨꯗ ꯆꯥꯕꯅꯤꯅ ꯍꯦꯟꯅ ꯌꯥꯝ ꯍꯥꯎꯋꯤꯗꯅ꯫
ꯑ ꯁꯨꯝ ꯕꯤꯠ꯫ ꯕꯤꯠ ꯑꯃꯗꯁꯨ ꯆꯥꯕꯅꯦ ꯍꯥꯏꯗꯤ ꯌꯨꯝꯗ ꯄꯨꯔꯛꯒ ꯆꯥꯕꯗꯤ ꯀꯩꯁꯨ ꯌꯥꯝ ꯆꯥꯅꯤꯡꯗꯝꯅꯦꯕ꯫ ꯑꯗꯨꯗ ꯁꯨꯝ ꯆꯠꯂꯒ ꯑꯗꯨꯃꯥꯏꯅ ꯆꯠꯂꯒ ꯑꯗꯨꯃꯥꯏꯅ ꯁꯨꯝ ꯆꯥꯕꯅꯗꯤ ꯀꯩꯅꯣꯝꯃ꯫ ꯁꯨꯝ ꯀꯣꯠꯅꯕ ꯀꯩꯗꯧꯅꯕ ꯀꯩꯗꯧꯅꯕ ꯌꯥꯎꯔꯒ ꯑꯗꯩ ꯕꯣꯔꯥ ꯈꯔ ꯑꯃꯒ ꯂꯧꯔ ꯑꯗꯨꯃꯥꯏ ꯆꯥꯕ꯫
ꯎꯝ꯫
ꯍꯥꯎꯔꯤ ꯕꯤꯠ ꯕꯤꯠꯇꯨꯏ ꯋꯥꯅꯤꯗ꯫ ꯌꯥꯝ ꯀꯟꯅ ꯍꯥꯏꯗꯤ ꯍꯥꯎ ꯃꯍꯥꯎꯗꯨ ꯀꯩꯁꯨ ꯈꯦꯠꯅꯕ ꯅꯠꯇꯦꯕ꯫
ꯍꯣꯏ
ꯕꯣꯏꯁꯁꯤ ꯀꯩꯅꯣ ꯇꯧꯔꯒ ꯑꯥ꯫ ꯕꯤꯗꯤꯑꯣꯒꯨꯝꯕ ꯌꯦꯡꯕꯩ ꯆꯪꯕꯗꯣ꯫
ꯎꯝ꯫
ꯃꯣꯏꯗ ꯇꯥꯔꯝꯗꯣꯏ ꯁꯤ ꯀꯩꯅꯣꯁꯤꯗ ꯔꯦꯀꯣꯔꯠ ꯇꯧꯕꯁꯤꯗ ꯇꯥꯗꯣꯏꯔꯥ ꯇꯥꯔꯣꯏꯗ꯭ꯔꯗꯤ ꯈꯪꯗꯦꯕ꯫ ꯑꯗꯨꯒꯤ ꯚꯤꯗꯤꯑꯣ ꯌꯦꯡꯕꯩ ꯆꯪꯀꯥꯟꯗ ꯑꯗꯨꯗꯅ ꯍꯧꯅ ꯇꯥꯏꯌꯦ ꯍꯥꯏꯕ꯫
ꯎꯝ꯫
ꯅꯪ ꯇꯥꯔꯝꯗꯣ ꯃꯥꯟ
ꯑꯁꯦꯡꯕ ꯅꯪ ꯇꯥꯕ꯭ꯔꯥ꯫
ꯎꯝ꯫
ꯑꯗꯨꯗꯤ ꯇꯥꯔꯝꯒꯅꯤ꯫ ꯔꯤꯖꯦꯛ ꯑꯃꯨꯛ ꯆꯠꯇꯅ꯫ ꯉꯁꯥꯏ ꯋꯥꯔꯤ ꯑꯝ ꯁꯥꯟꯅꯩ ꯏꯃꯥꯟꯅꯕ ꯑꯃꯒ꯫
ꯑꯥ
ꯀꯨꯏꯔꯦꯕ ꯍꯥꯏꯗꯤ ꯄꯥꯎ ꯐꯥꯎꯅꯗꯕ ꯑꯗ ꯋꯥꯔꯤ ꯁꯥꯟꯅꯁꯦꯅ ꯁꯥꯟꯅꯔꯦ ꯑꯗꯨꯒ ꯍꯥꯟꯅ ꯇꯝꯃꯤꯟꯅꯔꯛꯄ ꯀꯩꯗꯧꯕ ꯃꯈꯩ ꯃꯤ ꯃꯈꯩꯁꯦ ꯃꯊꯪ ꯃꯊꯪ ꯃꯊꯪ ꯍꯥꯡꯉꯛꯄꯤꯅꯦ ꯃꯥꯅ ꯇꯧꯏꯁꯦ ꯑꯩꯅ ꯍꯥꯏꯒꯤꯕꯒ ꯃꯤꯁꯦ ꯃꯔꯤ ꯃꯔꯤ ꯃꯔꯤ ꯍꯪꯉꯛꯄꯤꯅꯦꯕ ꯍꯥꯏꯗꯤ ꯑꯗꯨꯏꯗꯨꯅ ꯀꯗꯥꯥꯏꯗ ꯂꯩꯈ꯭ꯔꯕ ꯌꯨꯝ ꯂꯩꯕ꯭ꯔꯥ ꯈꯣꯠꯄ꯭ꯔꯥ ꯃꯊꯪ ꯃꯊꯪ ꯃꯊꯪ ꯑꯁ ꯃꯤ ꯃꯔꯤ ꯃꯉꯥꯃꯨꯛꯇꯤ ꯁꯨꯅꯤ ꯃꯥꯅ ꯄꯜꯂꯛꯏꯁꯦ
ꯎꯝ
ꯕꯦꯔꯥꯅꯦ ꯑꯩ ꯔꯤꯖꯤꯛ ꯆꯠꯇꯣꯏꯣꯔꯥꯅ ꯈꯜꯂꯤꯅꯦꯕ ꯑꯗꯨꯗ
ꯅꯣꯏ ꯅꯃꯥꯟꯅꯕꯒ ꯈꯪꯅꯕ ꯑꯩꯈꯣꯏ ꯏꯃꯥꯟꯅꯕꯤꯗꯣ
ꯎꯝ꯫
ꯃꯥꯒꯤ ꯐꯣꯟ ꯁꯤꯝ ꯍꯥꯞꯇꯕ ꯑꯃ ꯇꯧꯔꯒ ꯁꯥꯟꯅꯔꯤꯕꯅꯦꯕ꯫
ꯍꯥꯥ꯫
ꯑꯥ ꯐꯨꯔꯛꯑꯦ ꯅꯣꯏ ꯅꯃꯥꯟꯅꯕꯗꯨꯅ꯫
ꯑꯥ ꯑꯥ꯫
ꯁꯤꯝ ꯌꯥꯎꯇꯕ ꯑꯃ꯫
ꯑꯥ꯫
ꯂꯩꯔꯨꯔꯦ ꯃꯕꯥꯅꯤꯗꯣ꯫
ꯑꯥ꯫
ꯑꯗꯨꯒ ꯁꯤꯝꯁꯨ ꯍꯥꯞꯇꯕꯤꯗ ꯁꯥꯟꯅꯔꯤꯑꯦꯕ ꯑꯗꯨꯅ ꯃꯥꯥꯟ ꯉꯥꯡꯕ ꯃꯈꯩ ꯑꯩꯈꯣꯏ ꯑꯃꯨꯛ ꯇꯥꯗꯕ꯫
ꯑꯥ꯫ ꯑꯣ ꯆꯞꯄꯦ ꯌꯥꯝꯅ ꯑꯗꯨꯒꯤ ꯃꯥꯅꯥ ꯁꯥꯟꯅꯕꯩꯗꯣ꯫ ꯑꯗꯨ ꯀꯩꯅꯣꯅ ꯑ ꯅꯃꯥꯅꯕꯤ ꯑꯃ ꯀꯩꯅꯣꯗꯨꯅ ꯁꯥꯟꯅ ꯀꯥꯟꯗꯨꯗ ꯀꯩꯝ ꯍꯥꯏꯔꯛꯇꯦꯅ ꯑꯗꯨꯃꯥꯏꯅ ꯍꯥꯏꯔꯛꯑꯦꯕ ꯃꯥ ꯑꯇꯣꯞꯄ ꯑꯃꯒ ꯁꯥꯟꯅ ꯀꯥꯟꯗꯨꯗ ꯀꯩꯝ ꯍꯥꯏꯇꯦꯌꯦ ꯑꯗꯨꯝ ꯌꯥꯃ ꯌꯥꯕꯩ ꯃꯑꯣꯡꯗ ꯑꯗꯨ ꯅꯠꯇ꯭ꯔꯒ ꯇꯥꯗ꯭ꯔꯁꯨ ꯑꯗꯨꯝ ꯄꯪꯁꯥ ꯁꯥꯖꯤꯜꯂꯤꯔ ꯈꯪꯗꯦꯕ ꯑꯩꯒ ꯁꯥꯀꯥꯟꯗꯗꯤ ꯄꯨꯡꯆꯞ ꯆꯞꯄꯒ ꯃꯥ ꯉꯥꯡꯉꯤꯗꯣ ꯀꯔꯤ ꯍꯥꯏꯅꯣ ꯂꯧꯁꯤꯡꯤꯡꯐꯝ ꯁꯨꯡꯈꯪ ꯈꯪꯗꯕꯤꯗꯣ
ꯑꯗꯨꯃꯥꯏꯅ ꯇꯧꯈꯤꯕꯅꯦ ꯄꯩꯁꯥ ꯃꯥꯡꯉꯒ ꯇꯣꯛꯇꯣꯏꯅꯦ ꯌꯦꯡꯉꯣꯃꯥ
ꯑ ꯃꯥꯗꯣ ꯃꯥꯅ ꯉꯥꯡꯕꯗꯣ ꯑꯃꯣꯛ ꯇꯥꯗꯦ ꯍꯥꯏꯗꯣ ꯋꯥꯏ ꯐꯥꯏꯒꯨꯝꯕꯁꯦ ꯌꯥꯝ ꯅꯨꯡꯉꯥꯏꯇꯦ ꯍꯥꯏꯕꯅꯦꯕ
ꯎꯝ
ꯏꯁꯥꯒꯤ ꯗꯥꯏꯔꯦꯛ ꯅꯦꯠꯇꯩ ꯁꯥꯟꯅꯕꯅ ꯅꯨꯡꯉꯥꯏꯕꯗꯣ
ꯑꯣ ꯂꯨꯄꯥ ꯂꯤꯁꯤꯡ ꯃꯔꯤꯔ ꯀꯩꯅꯣ ꯑꯗꯨꯃꯥꯏꯅ ꯑꯗꯨꯋꯥꯏ ꯄꯤꯔꯒ ꯂꯩꯔꯛꯑꯦꯅ ꯍꯥꯏꯕꯅꯦ
ꯅꯣꯏ ꯃꯅꯥꯛꯇ ꯑꯆꯥꯥꯄꯣꯠ ꯆꯥꯐꯝ ꯌꯥꯝ ꯍꯥꯎꯕ ꯑꯃ ꯂꯩ ꯍꯥꯏꯅꯦ
ꯂꯩ ꯉꯁꯥꯏ ꯉꯁꯥꯏ ꯑꯩ ꯑꯆꯥꯄꯣꯠ ꯆꯥꯕꯩ ꯈꯣꯠꯄꯩ ꯍꯥꯏꯗꯣ ꯑꯗꯨꯏꯗꯣ ꯆꯥꯛ ꯆꯥ ꯗ꯭ꯔꯤꯑꯕ ꯑꯗꯨꯀꯥꯟꯗ ꯑꯩꯗꯣ ꯑꯗ ꯑꯩꯈꯣꯏ ꯆꯦꯅ ꯆꯥꯛ ꯆꯥꯗ꯭ꯔꯒꯗꯤ ꯐ꯭ꯔꯥꯏ ꯔꯥꯏꯁ ꯑꯗꯨꯃꯥꯏꯅ ꯍꯥꯏꯈꯤꯕꯅꯦ ꯉꯥꯏꯍꯥꯛ ꯉꯥꯏꯔꯣ ꯈꯣꯠꯂꯣꯅ ꯍꯥꯏꯔꯒ ꯑꯗꯨ ꯉꯥꯏꯕꯩ ꯅꯦꯕ ꯍꯥꯏꯗꯤ ꯐꯣꯟꯗꯣ ꯇꯧꯁꯤꯜꯂꯛꯑꯒꯗꯤ ꯐꯥꯔꯛ ꯇꯥꯟꯅꯗꯣꯏꯕ ꯑꯩ ꯑꯃꯨꯛ ꯃꯣꯏꯗꯤ ꯑꯥꯗ ꯆꯥꯕ ꯑꯩꯅ ꯑꯃꯨꯛ ꯊꯣꯛꯑꯒ ꯑꯃꯨꯛ ꯑꯩ ꯄꯦꯛꯀꯤꯡ ꯑꯗꯨꯃꯥꯏꯅ ꯂꯧꯔꯨꯗꯣꯏꯅꯦꯕ ꯑꯗꯨꯒꯤ ꯐꯠ ꯂꯥꯎ ꯇꯧꯁꯤꯜꯂꯛꯑꯒꯗꯤ ꯐꯔꯛꯇꯣ ꯇꯥꯟꯅꯩꯗꯅ ꯊꯣꯛꯄ ꯈꯣꯠꯄꯗꯣ ꯑꯗ ꯑꯗꯨ ꯍꯥꯟꯅ ꯆꯥꯊꯣꯛꯑꯒ ꯂꯣꯏꯔꯒ ꯑꯣꯏꯅ ꯇꯧꯕꯅ ꯐꯔꯦꯅ ꯀꯩꯅꯣꯒ ꯐ꯭ꯔꯥꯏ ꯔꯥꯏꯁꯇꯣ ꯕꯤꯐ ꯑꯗꯩ ꯕꯤ꯭ꯐꯅꯦ ꯄꯣꯛꯅꯦ ꯆꯤꯛꯀꯟꯅ ꯑꯍꯨꯝꯃꯛ ꯃꯤꯛꯁꯅꯦ ꯄꯨꯂꯞ ꯍꯥꯎꯋꯦ ꯑꯗꯨꯝ ꯍꯥꯟꯅꯗꯒꯤꯩ ꯑꯗꯨꯝ ꯑꯍꯥꯟꯕ ꯍꯧꯔꯛꯄꯗꯒꯤꯩ ꯑꯗꯨꯝ ꯍꯥꯎꯈꯤꯕꯅ ꯑꯗꯨꯝ ꯑꯗꯨꯝꯉꯇꯦ ꯍꯥꯎꯔꯤꯕ ꯍꯧꯖꯤꯛꯁꯨ ꯑꯩ ꯁꯨꯝ ꯀꯨꯏꯔꯀꯥꯟꯗ ꯍꯥꯎꯔꯛꯇꯕ ꯂꯩꯗꯅ ꯑꯗꯨꯃꯥꯏꯅ ꯇꯧꯗ꯭ꯔꯦ ꯑꯗꯨꯝ ꯃꯃꯟꯁꯨ ꯑꯗꯨꯝ ꯌꯥꯕꯅꯦꯕ
ꯎꯝ
ꯌꯥꯝ ꯀꯟꯅ ꯇꯥꯡꯕ ꯅꯠꯇꯕꯤꯗ ꯑꯗꯨꯝ
ꯎꯝ
ꯃꯐꯝꯕꯨꯗꯤ ꯌꯥꯝ ꯀꯟꯅ ꯆꯥꯎꯕ ꯑꯣꯏꯗꯦ ꯍꯥꯏꯗꯤ ꯒꯥꯔꯤ ꯈꯥꯝꯕꯝ ꯀꯩꯗꯧꯕꯐꯝ ꯁꯣꯔꯣꯛ ꯃꯇꯥꯏꯗ ꯑꯗꯨꯝ ꯑꯣꯏꯔꯕꯃꯤꯅ ꯈꯤꯇꯪ ꯆꯤꯟꯅꯦꯕ ꯑꯗꯒꯤ ꯐꯝꯐꯝꯒꯤ ꯂꯧꯑꯣꯡꯗꯣ ꯐꯝꯐꯝ ꯃꯅꯨꯡꯒꯤꯗꯨꯗꯤ ꯑꯗꯨꯝ ꯐꯖꯕꯅꯦ ꯑꯗꯨꯒ ꯃꯄꯥꯟꯒꯤ ꯂꯩꯗꯨꯗꯤ ꯑꯗꯨꯝ ꯅꯣꯔꯃꯦꯜ ꯑꯗꯨꯝ ꯑꯣꯏꯔꯦ ꯃꯅꯨꯡꯒꯤꯗꯣ ꯐꯖꯅ ꯁꯥꯕꯅ ꯑꯃ ꯃꯤ ꯍꯥꯡꯉꯗꯤ ꯑꯗꯨꯗ ꯑꯗꯨꯝ ꯆꯪꯉ ꯐꯝ ꯌꯥꯔꯦ
ꯎꯝ
ꯗꯦꯀꯣꯔꯦꯁꯟꯒ ꯇꯧꯔꯒ ꯂꯩ ꯅꯨꯡ ꯀꯩ ꯇꯧꯔꯒ ꯐꯣꯇꯣ ꯀꯥꯞꯄꯩ ꯐꯣꯇꯣ ꯀꯥꯄꯩꯗꯤ ꯆꯞ ꯆꯥꯔꯦ
ꯎꯝ ꯁ ꯀ
ꯅꯪꯒꯤ ꯆꯔꯥꯕꯥꯟ ꯃꯆꯥ ꯆꯥꯔꯅꯤ
ꯍꯣꯏ ꯃꯤ ꯃꯌꯥꯝ ꯁꯥꯟꯅꯕ ꯃꯥꯜꯂꯦ ꯑꯗꯣ
ꯑꯥ ꯅꯪꯉ ꯅꯨꯡꯊꯤꯟ ꯅꯨꯡꯊꯤꯟ ꯆꯔꯥꯕ ꯉꯕꯝ ꯆ ꯆꯥꯔꯅꯤ
ꯇꯥꯔꯕꯅꯤꯅ ꯎꯝ ꯅꯣꯏ ꯃꯅꯥꯛꯁꯨ ꯑꯣꯏꯕꯅꯤꯅ ꯎꯝ
ꯑꯩꯗꯤ ꯄꯥꯛ ꯆꯥꯗꯦ ꯑꯩꯅ ꯍꯥꯏꯗꯤ ꯅꯪꯒꯤ ꯆꯔꯥꯛ ꯋꯥꯟꯕ ꯑꯃ ꯆꯞ ꯆꯥꯔꯦ ꯍꯥꯏꯕ
ꯑꯁ ꯑꯩ ꯑꯝꯇ ꯆꯥꯖꯗ꯭ꯔꯤꯌꯦ ꯑꯗꯣ
ꯁꯔꯩꯣ ꯇ꯭ꯔꯥꯏ ꯇꯧ ꯑꯗꯨꯝ ꯍꯥꯎ ꯁꯤꯡꯖꯨ ꯁꯤꯡꯖꯨ ꯀꯩꯅꯣꯒꯤ ꯌꯦꯟ ꯁꯤꯡꯖꯨꯔ ꯑꯃ ꯇꯧꯕꯅꯦ ꯍꯥꯎꯕꯅꯦ ꯑꯗꯨꯃꯁꯨ ꯑꯗꯩ ꯀꯩꯀꯩꯅꯣ ꯑꯥꯏꯇꯦꯝ ꯈꯔ ꯑꯗꯨꯝ ꯑꯍꯥꯎꯕ ꯑꯗꯨꯝ ꯌꯥꯎꯔꯝꯃꯦ
ꯎ
ꯦ ꯂ ꯑꯦ ꯃꯊꯟꯗ ꯀꯩꯅꯣ ꯇꯧꯍꯜꯂꯣ ꯍꯥꯏꯕꯅꯦ ꯃꯊꯟꯗ ꯇꯠꯍꯜꯂꯨꯅꯤ ꯃꯤꯅꯤꯠ ꯌꯧꯔꯒ ꯑꯩꯗꯨ ꯑꯩꯗꯣ ꯀꯥꯎꯋꯦ ꯍꯥꯏꯍꯥꯎꯗ꯭ꯔꯦ ꯅꯍꯥꯟꯗ ꯑꯗꯨꯝ ꯁꯤꯗ ꯑꯗꯨꯝ ꯌꯥꯕ꯭ꯔꯥꯅ ꯈꯟꯕ ꯑꯗꯨꯕ ꯕꯨꯗꯤ ꯌꯥꯏ ꯌꯥꯕꯣꯏꯕꯨꯗꯤ ꯑꯗꯨꯑꯣꯏꯁꯨ ꯃꯇꯝꯗ ꯀꯩꯅꯣ ꯇꯧꯔꯒ ꯌꯥꯝ ꯈꯦꯠꯅꯕꯁꯨ ꯅꯠꯇ꯭ꯔꯅꯤꯅ ꯑꯗꯨꯃꯥꯏꯗꯤ ꯇꯠꯂꯍꯜꯂꯣꯅ ꯑꯗꯨꯃꯥꯏꯅ ꯇꯧꯔꯛꯄꯅꯦ ꯍꯥꯏꯔꯛꯄꯅꯤ
ꯍꯣꯏ ꯑꯗꯨꯅ ꯐꯥꯎꯕꯗꯤ ꯐꯩ
ꯄꯩꯁꯥꯁꯦ ꯈꯤꯇꯪ ꯈꯦꯠꯅꯕ꯭ꯔꯥ ꯀꯩꯅꯣ ꯈꯪꯗꯦ
ꯀꯨꯟ ꯈꯦꯖꯅꯕ
ꯂꯨꯄꯥ ꯀꯨꯟ
ꯑꯣ
ꯑꯣ
ꯑꯗꯣ ꯃꯣꯏ ꯍꯥꯏ ꯄꯩꯁꯥ ꯗꯥꯏꯔꯦꯛꯇꯤ ꯑꯃꯨꯛ ꯐꯪꯗꯦꯀꯣ ꯃꯣꯏꯁꯦ
ꯍꯣꯏ ꯍꯥꯏꯔꯤꯕ ꯗꯥꯏꯔꯦꯛ ꯆꯞ ꯆꯥꯅ ꯍꯥꯏꯗꯤ ꯁꯤ ꯐꯪꯅꯤ ꯍꯥꯏꯔꯒ ꯐꯤꯛꯁꯇꯤ ꯂꯩꯇꯦ
ꯎꯝ ꯍꯥꯏꯗꯤ ꯆꯥꯝꯃ ꯍꯥꯏꯔꯦꯅ ꯆꯥꯃ ꯗꯥꯏꯔꯦꯛ ꯐꯪꯗꯦꯕ
ꯑꯣ
ꯃꯣꯏꯁꯦ
ꯑꯩꯒꯤ ꯀꯌꯥꯅꯣ ꯀꯛ ꯀꯛ ꯆꯥꯝꯃ ꯀꯛ ꯍꯦꯟꯕ ꯈꯣꯠꯄ ꯑꯗꯨꯃꯥꯏꯅ ꯂꯩꯒꯤꯕꯅꯦ ꯀꯟꯎ ꯑ ꯀꯩꯅꯣꯒꯤ ꯃꯤ ꯑꯍꯨꯝ ꯋꯥꯔꯤ ꯁꯥꯟꯅꯈꯤꯕꯩ ꯆꯍꯨꯝꯒ ꯈꯔ ꯂꯩꯕꯅꯦ
ꯎꯝ
ꯑꯃꯗꯤ ꯖꯦꯔꯣꯗ ꯑꯣꯏꯅ ꯑꯗꯨꯝ ꯆꯠꯂꯒ ꯔꯤꯖꯦꯛ ꯆꯠꯂꯝꯃꯅꯦꯕ ꯑꯩꯗꯤ ꯑꯃꯗꯨꯗꯤ
ꯎꯝ
ꯅꯨꯡꯊꯤꯟ ꯅꯨꯡꯊꯤꯟ ꯀꯩꯗꯧꯔ ꯂꯦꯟꯒꯦ ꯍꯧꯖꯤꯛ
ꯅꯨꯡꯊꯤ ꯅꯨꯡꯊꯤꯜ ꯑꯗꯨꯝ ꯌꯨꯝꯗ ꯑꯗꯨꯝ ꯂꯩꯔ ꯇꯨꯝꯃꯒ ꯑꯗꯨꯝ ꯂꯦꯜꯂꯦ
ꯎꯝ ꯌꯨꯝ ꯂꯩꯕꯗꯒꯤ ꯑꯃꯨꯛ ꯀꯥꯝꯈꯠꯂꯛꯇꯣꯏꯅꯦ
ꯎꯝ ꯀꯥꯝꯈꯠꯂꯔꯣꯏ ꯑꯩ ꯍꯧꯖꯤꯛ ꯆꯥ ꯌꯥꯔꯔꯣꯏꯌꯦ
ꯀꯩꯒꯤ
ꯑꯩ ꯌꯥ ꯄꯨꯂꯞ ꯐꯥꯗꯣꯔꯦ
ꯑꯣ ꯐꯩꯅꯦ ꯑꯗꯨꯗꯤ ꯆꯥ ꯌꯥꯗꯕ ꯑꯗꯨꯃꯥꯏꯅ ꯊꯤꯡꯕ ꯑꯃ ꯂꯩꯕꯗꯣ ꯑꯗꯨꯅꯤ ꯈ꯭ꯋꯥꯏ ꯐꯔꯤꯗꯤ
ꯎꯝ ꯑꯩꯌꯥ ꯁꯦꯝꯕꯗꯤ